ꯍꯜꯂꯣ ꯍꯜꯂꯣ
ꯑ ꯀꯟꯁꯤꯕꯀꯁꯃꯤꯅꯤ ꯎ ꯀꯥꯏ ꯄꯨ ꯋꯥꯣꯏ ꯄꯁ ꯁꯥ ꯊ ꯎ ꯑꯒꯔ ꯄꯔ ꯑꯁꯨꯕꯔ ꯎꯝ ꯍꯜꯂꯣ ꯍꯂꯣ ꯑꯦꯗꯣꯒ ꯎꯝ ꯐꯝꯃꯤ ꯀꯩ ꯏꯟꯖꯥꯡ ꯆꯥꯔꯒꯦ
ꯍꯋꯥꯏꯒ ꯍꯋꯥꯏ ꯊꯣꯡꯕ ꯍꯋꯥꯏ ꯍꯋꯥꯏ ꯊꯣꯡꯕ ꯆꯥꯔꯦ ꯅꯪꯗꯤ
ꯑꯩꯖꯤ ꯁꯝꯕꯨꯆ ꯎꯝ
ꯁꯤꯡꯖꯨꯒ ꯆꯥꯔꯦ
ꯍꯣꯔꯦꯟꯗꯤ ꯑꯍꯥꯕꯤ ꯇꯧꯖꯔꯣ
ꯈꯪꯗꯦ ꯇꯧꯔꯣꯏ꯫
ꯊꯕꯤ ꯊꯕꯤ ꯑꯃꯒ ꯍꯥꯞꯆꯜꯂꯒ
ꯎꯝ ꯍꯩꯅꯧ ꯑꯃꯨꯟꯕ ꯃꯥ ꯌꯥꯎꯔꯦ꯫
ꯎꯝ ꯍꯩꯅꯧꯉ ꯍꯅꯧꯁꯦ ꯃꯨꯟꯇ꯭ꯔꯤꯛ ꯃꯨꯟꯒꯤꯗ ꯂꯣꯏꯕꯨ ꯂꫭꯏꯁꯜꯂꯛꯑꯦꯗ꯫
ꯎꯝ꯫
ꯊꯩꯕꯣꯡꯒꯅꯤꯅ ꯊꯩꯕꯣꯡꯁꯤꯁꯨ ꯆꯥꯎꯈꯠꯂꯛꯏ ꯎꯝ꯫ ꯈꯔ ꯈꯔꯗꯤ ꯃꯨꯕ ꯍꯧꯔꯦ꯫
ꯎꯝ꯫
ꯁꯥꯕꯅꯁꯨ ꯌꯥꯗ꯭ꯔꯦ ꯎꯃꯪ ꯋꯥꯃꯪꯁꯨ ꯀꯣꯛꯊꯣꯛꯇꯨꯅ꯫
ꯉꯁꯥ ꯅꯨꯃꯤꯠ ꯐꯅ ꯁꯥꯔꯦ ꯏꯪꯕꯅ ꯑꯌꯨꯛꯇ
ꯅꯨꯡꯁꯥꯁꯤꯁꯨ ꯊꯣꯛꯇꯤ ꯊꯣꯛꯇꯦ ꯑꯗꯨ ꯍꯨꯃꯥꯡꯗꯤ ꯁꯧꯔꯦ꯫ ꯎꯃꯪ ꯋꯥꯃꯪꯁꯤꯅ ꯀꯣꯛꯊꯣꯛꯃꯟꯗꯅ ꯌꯥꯗ꯭ꯔꯦ꯫
ꯎꯝ꯫ ꯍꯣꯔꯦꯟ ꯕꯣꯜ ꯌꯦꯡꯒꯦ ꯫
ꯑꯗꯨꯅꯩꯗꯤ꯫
ꯎꯝ ꯀꯩ ꯀꯩ ꯇꯥꯏ ꯫ ꯎꯝꯌꯦꯡꯒꯦ꯫ ꯅꯣꯡꯉꯥꯜꯂꯒꯦ ꯄꯨꯡ ꯇꯔꯨꯛ ꯃꯈꯥꯏ ꯑꯗꯨꯋꯥꯏꯗꯅ ꯄꯣꯛꯈ꯭ꯔꯦꯗ ꯁꯥꯟꯅ ꯌꯥꯔꯣꯏ ꯅꯦꯃꯥꯔꯁꯨ ꯃꯣꯏ ꯄꯣꯔꯦ ꯫ ꯃꯦꯁꯤ ꯍꯣꯏꯒ ꯎꯝ ꯫ ꯗꯤꯞꯇꯤ ꯖꯤꯞꯇꯤ ꯃꯃꯥꯡ ꯁꯥꯟꯅꯒꯔꯦ꯫ ꯑ ꯁ꯭ꯋꯤꯠꯖꯔꯂꯦꯟꯒ ꯫ ꯀꯅꯥꯅ ꯀꯥꯗꫭꯏ ꯃꯥꯜꯂꯤ ꯫ ꯃꯦꯁꯤ ꯑꯣꯏꯒ ꯫ ꯑꯪꯗꯦꯗ꯫
ꯑꯩꯗꯤ ꯑꯥꯔꯖꯦꯟꯇꯤꯅꯥꯅ ꯀꯥꯗꯧ ꯃꯥꯜꯂꯦ꯫
ꯑꯥꯔꯖꯦꯟꯇꯤꯅꯥ ꯄꯣꯍꯧꯔꯗꯤ ꯑꯩꯗꯤ ꯍꯔꯥꯎꯕꯗꯤ ꯂꫭꯏꯔꯅꯤꯗ
ꯃꯦꯁꯤꯔ ꯀꯞꯄꯗꫭ ꯌꯦꯡꯅꯤꯡꯒ꯭ꯔꯦꯅꯦ꯫ ꯃꯥ ꯄꫭꯒ꯭ꯔꯗꯤ ꯋꯥ ꯌꯥꯎ ꯉꯝꯃꯔꫭꯏ ꯁꯨꯉꯌꯥꯎ ꯌꯥꯎ ꯌꯥꯔꫭꯏ ꯍꯟ ꯑꫭꯏꯁꯤꯜꯂꯕꯅꯤ꯫
ꯃꯥꯟ ꯍ ꯃꯥ ꯃꯥ ꯍꯌꯦꯡꯁꯦ ꯄꯣꯛꯈ꯭ꯔꯗꯤ ꯑꯗꯨꯝ ꯋꯥꯜꯀꯞ ꯆꯤꯗꯤ ꯂꯧꯕꯩ ꯋꯥ ꯂꯩꯇꯦ ꯃꯥꯅ꯫
ꯃꯦꯁꯤꯍꫭꯏꯒꯤ ꯅꫭꯏ ꯌꯦꯡꯗꫭꯏꯔꫭ꯫ ꯑꯌꯨꯛꯅꯦꯅꯦ ꯌꯦꯡꯕ ꯌꯥꯅꯤ ꯃꯣꯏꯗꯨꯗꯤ꯫ ꯅꫭꯔꯋꯦꯤ ꯏꯪꯂꯦꯟꯒ ꯀꯅꯥ ꯀꯥꯗꫭꯏ ꯃꯥꯜꯂꯤ꯫
ꯅꯣꯔꯋꯦꯒ ꯏꯪꯂꯦꯟꯒꯁꯦ ꯅꯣꯔꯋꯦꯅꯗꯤ ꯀꯥꯗꯧ ꯃꯥꯜꯂꯦ꯫
ꯅꯍꯥꯟꯖꯨ ꯅꯣꯔꯋꯦꯒ ꯕ꯭ꯔꯥꯖꯤꯜꯒ ꯁꯥꯟꯅꯕꯗ ꯕ꯭ꯔꯥꯖꯤꯜ ꯄꫭꯍꯧꯋꯦꯕ꯫
ꯑꯗꯨ ꯍꯌꯦꯡꯒꯤ ꯃꯊꯪꯖꯦ ꯀꯩ ꯇꯥꯒꯦ꯫
ꯈꯪ ꯇꯥꯔꯝꯃꯔꫭꯏ꯫
ꯑꯣ ꯍꯣꯔꯦꯟꯗꯤ ꯅꯣꯏ ꯀꯩꯟꯖꯥꯡ ꯊꯣꯡꯗꯣꯏꯕ
ꯈꯪꯗꯦ ꯀꯔꯤ ꯊꯣꯡꯗꯣꯏꯅꯣꯖꯨ ꯈꯪꯗꯦ
ꯑꯋꯥꯊꯥꯕꯤꯁꯤ ꯌꯥꯝ ꯆꯥꯎꯈꯠꯂꯛꯏ ꯆꯥꯕ ꯌꯥꯗꯧꯔꯦꯕꯣ
ꯑꯃꯨꯟꯕ ꯌꯥꯎꯗꯨꯗꯨꯕꯣ ꯑꯃꯨꯟꯕ ꯌꯥꯎꯗ꯭ꯔꯤꯕꯣ
ꯑꯃꯨꯟꯕꯗꯤ ꯌꯥꯎꯗ꯭ꯔꯤ ꯃꯥꯜꯂꯦꯗ ꯆꯥꯎꯗꯤ ꯆꯥꯎꯔꯦ ꯍꯩꯀ꯭ꯔꯨꯖꯤꯁꯨ ꯄꯥꯜꯂꯛꯑꯗꯤ ꯍꯥꯎ꯭ꯔꯅꯤ
ꯍꯩꯀ꯭ꯔꯨ ꯃꯌꯥꯝ ꯄꯥꯜꯂꯝꯃꯥꯅꯤ ꯑꯦ ꯅꯪꯖꯤ ꯑꯃꯥ ꯑꯅꯤ ꯍꯨꯝ ꯃꯔꯤ ꯃꯉꯥ ꯃꯨꯛꯇꯥꯉꯥꯏꯔꯦ
ꯆꯥꯊꯣꯛꯄ ꯌꯥꯔꯅꯦꯃꯦ ꯄꯠꯇꯅ ꯃꯥꯡꯒꯔꯥꯅꯤ ꯑꯗꯨ ꯂꯐꯣꯏꯗꯣ ꯆꯥꯕ ꯌꯥꯗꯝꯅꯦ ꯂꯐꯣꯏ ꯎꯝ
ꯑꯩꯈꯣꯏꯒꯤꯁꯨ ꯑꯃ ꯊꯥꯏ ꯑꯗꯨꯒꯤ ꯂꯐꯨ ꯑꯗꯨꯒꯤ ꯂꯐꯨꯗꯨꯗꯤ ꯂꯐꯣꯏ ꯂꯐꯣꯏ ꯂꯨꯋꯥꯎꯕꯤ ꯍꯥꯏꯕ꯭ꯔꯥ ꯑꯗꯨ ꯑꯗꯨꯒꯤ ꯄꯥꯟꯕ ꯂꯐꯨ ꯂꯐꯨꯗꯨꯅ ꯍꯥꯏꯅꯦ
ꯑꯩꯈꯣꯏꯒꯤ ꯂꯥꯏꯁꯪ ꯃꯅꯤꯡꯗꯥ
ꯎꯝ ꯄꯤꯏꯕꯣ
ꯄꯤꯛꯏꯗꯥ ꯆꯍꯤ ꯊꯥꯅꯤ ꯐꯥꯔꯦ ꯊꯥꯒꯤꯕ
ꯎꯝ
ꯀꯩꯗꯧꯔꯤ ꯐꯝꯃꯤꯗ
ꯉꯁꯤꯁꯤꯕꯨ ꯅꯣꯡ ꯆꯨꯒꯗꯕ ꯃꯥꯟꯕ꯭ꯔꯣ
ꯃꯥꯟꯗꯦꯗ
ꯅꯨꯡꯁꯥꯗꯤ ꯑꯝ ꯊꯣꯛꯇꯦ ꯅꯣꯡꯃꯪꯕ ꯃꯥꯜꯂꯦ
ꯑꯗꯨꯏꯁꯨ ꯁꯥꯕꯅꯤꯅ ꯈꯪꯗꯦ ꯑꯩꯗꯤ ꯎꯝ ꯃꯦꯁꯤ ꯍꯣꯏꯗꯣ ꯄꯣꯍꯧꯔꯗꯤ ꯐꯅꯤꯗ
ꯑꯩꯁꯨ ꯑꯩꯁꯨ ꯃꯦꯁꯤ ꯍꯣꯏꯅ ꯄꯣꯍꯧꯔꯗꯤ ꯅꯨꯡꯉꯥꯏꯅꯤꯍꯦ ꯃꯦꯁꯤꯅ ꯀꯞꯄꯗꯣ ꯑꯝꯇꯪ ꯌꯦꯡꯅꯤꯡꯉꯤ ꯑꯩ ꯎꯝ ꯑꯔꯖꯦꯟ ꯃꯦꯁꯤꯍꯣꯏꯒ ꯀꯩꯒꯅꯣ ꯇꯥꯕꯗꯣ ꯏꯪꯪꯂꯦꯟꯒ ꯅꯠꯇ꯭ꯔꯥ
ꯅꯠꯇꯦ ꯁꯨꯏꯖꯔꯂꯦꯟꯒ
ꯁꯨꯏꯖꯔꯂꯦꯟꯒ
ꯎꯝ
ꯅꯣꯏ ꯀꯧꯕꯤꯂꯥꯗꯣ ꯀꯌꯥꯝ ꯋꯥꯡꯉꯤ ꯌꯥꯝ ꯋꯥꯡꯉꯤ ꯐꯖꯅ ꯋꯥꯡꯕ꯭ꯔꯣ ꯎꯝ ꯍꯩꯅꯧ ꯗꯨꯗꯤ ꯌꯥꯝ ꯋꯥꯡꯉꯤ ꯍꯨꯝ ꯍꯩꯅꯧꯗꯨꯗꯤ
ꯍꯩꯅꯧ ꯍꯩꯅꯧꯁꯦ ꯈꯔ ꯑꯗꯨꯝ ꯋꯥꯡꯉꯤ
ꯎꯝ ꯍꯩꯅꯧ ꯑꯅꯤꯗꯤ ꯄꯥꯟꯕꯔꯣ
ꯄꯥꯜꯂꯦ ꯎꯝ ꯑꯩꯈꯣꯏꯗꯤ ꯄꯥꯟꯗꯦ
ꯍꯟꯗꯛ ꯃꯔꯛꯁꯤ ꯂꯧꯁꯤꯡ ꯍꯨꯟꯅꯕ ꯃꯇꯥꯡꯅꯤꯅ ꯅꯣꯡꯁꯤꯁꯨ ꯈꯔ ꯑꯗꯨꯝ ꯆꯨꯔꯦ ꯉꯔꯥꯡꯗꯤ ꯏꯁꯄꯦꯟꯅ ꯁꯨꯖꯪꯒ꯭ꯔꯦꯅꯦ
ꯑꯅꯤ ꯑꯃꯗ ꯁꯨꯒ꯭ꯔꯥ ꯃꯥꯜ ꯏꯁꯄꯦꯟꯒ ꯏꯁꯄꯦꯟꯒ ꯀꯩꯒꯅꯣ ꯁꯥꯟꯅꯕꯗꯣ
ꯏꯁꯄꯦꯟꯒ ꯕꯦꯂꯤꯌꯨꯝꯒ
ꯕꯦꯂꯤꯡꯒꯝ ꯅꯠꯇꯦꯗ ꯕꯦꯂꯤꯡꯒꯝ ꯅꯠꯇꯦ
ꯀꯩꯩꯅꯣ ꯑꯗꯨꯗꯤ
ꯈꯪꯗꯦꯗ
ꯕꯦꯜꯌꯨꯝꯒ ꯇꯥꯕꯨꯗꯤ ꯇꯥꯒꯤꯝ
ꯕꯦꯂꯤꯡꯒꯝ ꯑꯣꯏꯔꯝꯃꯣꯏꯗ
ꯕꯦꯜꯒꯨꯝ ꯎꯝ
ꯑꯍꯥꯟꯕꯗ ꯀꯅꯅꯥ ꯆꯟꯒꯦ
ꯈꯪꯗꯦ
ꯌꯦꯡꯗ꯭ꯔꯣ ꯅꯪ ꯉꯔꯥꯡ ꯌꯦꯡꯗꯦ ꯄꯨꯡ ꯀꯌꯥꯗꯅꯣ ꯇꯥꯥꯕꯗꯣ ꯎꯝ ꯕꯥꯔꯣ ꯃꯈꯥꯏꯗ ꯌꯦꯡꯉꯨꯅꯤ
ꯇꯥꯡ ꯇꯔꯥꯃꯉꯥꯗ ꯐ꯭ꯔꯥꯟꯁꯀꯥ ꯏꯁꯄꯦꯟꯒ ꯕꯥꯔꯣ ꯃꯈꯥꯏꯗ ꯐ꯭ꯔꯥꯟꯁꯅ ꯀꯅꯤꯌꯦ ꯄꯦꯟꯗꯤ ꯄꯣꯗꯨ ꯄꯣꯔꯥꯗꯨꯟ
ꯄꯥꯟꯅꯕ ꯀꯩꯁꯨ ꯉꯝꯃꯨꯏ
ꯎꯝ
ꯍꯟꯗꯛ ꯂꯃꯤꯟ ꯅꯦꯃꯥꯔꯒꯤ ꯒꯣꯜ ꯀꯌꯥ ꯆꯟꯒꯦ
ꯈꯪꯗꯦꯗ ꯀꯩꯁꯨ ꯌꯥꯝ ꯄꯥꯛ ꯆꯟꯂꯝꯃꯣꯏ ꯃꯄꯥ ꯑꯦꯝꯕꯥꯄꯦ ꯑꯦꯝꯕꯥꯄꯦꯒꯤꯗꯤ ꯀꯌꯥꯅꯣ ꯃꯥꯄꯟ ꯌꯥꯝꯃꯦꯍꯦ ꯃꯦꯁꯤꯒꯤꯁꯨ ꯃꯥꯄꯟ
ꯁꯦꯃꯤ ꯐꯥꯏꯅꯦꯜꯖꯦ ꯗꯦꯠ ꯀꯌꯥꯗꯅꯣ
ꯎꯝ ꯗꯦꯠ ꯀꯩꯅꯣꯗꯒꯤ ꯎꯝ ꯗꯦꯠ ꯐꯤꯐꯇꯤꯟ ꯁꯤꯛꯁꯇꯤꯟ
ꯐꯥꯏꯅꯦꯜꯅ ꯗꯦꯠ ꯇ꯭ꯋꯦꯜꯇꯤꯗꯒꯤ
ꯎꯝ ꯊꯠ ꯀꯩ ꯏꯟꯖꯥꯡ ꯆꯥꯔꯒꯦ ꯆꯝꯐꯨꯠꯀꯥ ꯁꯤꯡꯖꯨꯒ ꯎꯝ
ꯅꯣꯏ ꯑꯗꯥꯏꯗ ꯍꯩꯒꯁꯦ ꯀꯩ ꯀꯩ ꯄꯥꯟꯒꯦꯅꯦ
ꯍꯩꯅꯧꯅꯦ ꯅꯣꯕꯥꯞꯅꯦ ꯄꯨꯟꯗꯣꯟꯅꯦ ꯃꯣꯜꯍꯩꯅꯦ ꯑꯋꯥꯊꯕꯤꯁꯨ ꯍꯩꯀ꯭ꯔꯨꯗ ꯄꯥꯟ ꯄꯥꯟꯗ꯭ꯔ ꯃꯥꯜꯂꯦ ꯍꯩꯈꯥ ꯄꯥꯟ ꯍꯩꯈꯥ ꯄꯥꯟꯗ꯭ꯔꯣ ꯄꯥꯟꯗꯦꯗ ꯍꯩꯅꯧꯗ ꯄꯥꯝꯕꯤ ꯃꯆꯥ ꯑꯃꯗꯤ ꯍꯧꯋꯦ ꯑꯗꯨ ꯄꯤꯛꯏ ꯈꯧꯖꯤꯛ
ꯀꯝ ꯀꯥꯟ ꯊꯥꯔꯤꯅꯣ
ꯎꯝ ꯈꯔꯒ ꯈꯔꯗꯤ ꯀꯨꯏꯔꯦ ꯌꯥꯝꯗꯤ ꯀꯨꯏꯗ꯭ꯔꯤꯗ ꯑꯗꯨ ꯀꯣꯏꯕꯨ ꯑꯣꯏꯗ ꯑꯥ ꯎꯝ ꯎ ꯎꯝ ꯑꯣ ꯎꯝ ꯀꯩ ꯀ ꯄꯥꯔ
ꯍꯣꯏ ꯑꯩꯈꯣꯏ ꯁ꯭ꯋꯥꯏꯗꯅ ꯑꯋꯥꯊꯕꯤꯁꯨ ꯄꯥꯜꯂꯦ ꯍꯩꯅꯧꯁꯨ ꯄꯥꯜꯂꯦ ꯑꯩ ꯅꯣꯕꯥꯞꯁꯨ ꯄꯥꯜꯂꯦ ꯍꯩꯀ꯭ꯔꯨꯁꯨ ꯄꯥꯜꯂꯦ ꯃꯥꯜꯍꯩꯁꯨ ꯍꯨꯝꯗꯣꯟꯁꯨ ꯄꯥꯜꯂꯦ ꯍꯩꯈꯥ ꯑꯒꯁꯨ ꯄꯥꯜꯂꯦ ꯍꯌꯦꯏꯁꯨꯨ ꯄꯥꯜꯂꯦ ꯄꯂꯤ ꯆꯧ ꯐꯣꯟ
ꯎꯝ ꯄꯨꯡ ꯀꯌꯥꯗ ꯃꯤꯁꯟ ꯆꯠꯇꯣꯏꯅꯣ ꯃ ꯈꯗꯁꯨ ꯋꯥ ꯗ ꯍꯪ
ꯑꯩꯈꯣꯏꯗꯤ ꯃꯉꯥꯗꯪ ꯊꯥꯏ
ꯃꯥ ꯆꯔꯝꯗꯥꯏ ꯆ ꯍꯦꯔꯒꯥꯟ ꯊ